ꯇꯥꯔꯦ ꯇꯥꯔꯦ
ꯎꯝ
ꯕ꯭ꯔꯣꯃꯤꯟ ꯍꯣꯏꯀꯣ ꯍꯧꯖꯤꯛ ꯇ꯭ꯔꯦꯟꯅꯤꯡ ꯍꯧꯒ꯭ꯔꯕ ꯕ꯭ꯔꯣꯃꯤꯟ ꯍꯣꯏ
ꯍꯧꯒ ꯍꯧꯒꯔꯦ ꯉꯔꯥꯡꯗꯩ ꯊꯥ ꯇꯔꯨꯛ ꯎꯝ ꯎꯝ ꯅꯍꯥꯟꯒꯩꯕꯨꯗꯤ ꯊꯥ ꯑꯃ ꯍꯦꯜꯂꯦꯕꯀꯣ ꯃꯥꯅ ꯆꯠꯂꯤꯁꯦ
ꯑꯥ
ꯗꯦꯠ ꯁꯤꯛꯁꯇꯤꯟꯗ ꯊꯥ ꯑꯃ ꯐꯥꯈ꯭ꯔꯕꯅꯦ ꯑꯗꯨꯏ ꯃꯇꯨꯡ ꯉꯔꯥꯡ ꯑꯃꯨꯛ ꯂꯩꯌꯦꯕ ꯑꯗꯨꯏ ꯃꯇꯨꯡ ꯍꯦꯟꯗꯕ ꯕꯣꯛꯇ ꯑꯗꯣ ꯉꯔꯥꯡꯗꯩ ꯍꯧꯈ꯭ꯔꯦ
ꯊꯥ ꯇꯔꯨꯛ
ꯎꯝ
ꯊꯥ ꯃꯉꯥꯈꯛ ꯉꯥꯏꯔꯦ ꯑꯗꯨꯗꯤ
ꯑꯗꯨ ꯅꯠꯇꯦꯗ ꯋꯥꯠꯇꯦ ꯍꯧꯕꯗꯨꯗꯒꯤ ꯄꯥꯜꯔꯝꯒꯅꯤ ꯅꯍꯥꯟꯒꯩꯗꯤ ꯁꯤꯗ ꯁꯤꯗ ꯃꯣꯏꯒꯤ ꯀꯩꯗ ꯈꯔ ꯑꯗꯨꯝ ꯇꯥꯛꯄꯤ ꯇꯝꯕꯤꯕꯗꯣ ꯑꯗꯨ ꯃꯥꯜꯂꯦ
ꯀꯃꯥꯏ ꯀꯃꯥꯏ ꯇꯧꯔꯝꯅꯤ ꯈꯣꯠꯅꯤꯅ
ꯎꯝ ꯑꯗꯨꯗꯨꯅ ꯇꯥꯛꯑꯦ ꯑꯗꯨꯝ ꯈꯪꯗꯦꯗ ꯀꯩ ꯍꯥꯏꯗꯣꯏꯅꯣ ꯈꯪꯗꯦ
ꯀꯩ ꯅꯨꯃꯤꯠꯅꯣ
ꯍꯥꯥ
ꯉꯁꯤ ꯀꯔꯤ ꯅꯨꯃꯤꯠꯅꯣ
ꯁꯒꯣꯟꯁꯦꯟ
ꯍꯥꯥ ꯉꯁꯤ ꯁꯒꯣꯜꯁꯦꯟ ꯍꯥꯏꯔꯣꯍꯥꯏꯕ ꯃꯅꯤꯄꯨꯔꯤ ꯂꯣꯟꯗ ꯈꯨꯝꯃꯣ ꯍꯥꯏꯕ
ꯑꯣ
ꯉꯁꯤ ꯁꯒꯣꯜꯁꯦꯟꯅꯤ ꯍꯥꯏꯌꯣ ꯍꯥꯏꯕ ꯅꯤ ꯍꯥꯞꯄꯣ ꯍꯥꯏꯕ
ꯉꯁꯤ ꯁꯒꯣꯜꯁꯦꯟꯅꯤ
ꯁꯤ ꯅꯣꯡꯃꯥꯏ ꯎꯝ ꯉꯁꯤ ꯅꯣꯡꯃꯥꯏꯖꯤꯡ ꯔꯥ
ꯉꯁꯤ ꯅꯣꯡꯃꯥꯏꯖꯤꯡ ꯅꯨꯃꯤꯠꯅꯤ ꯁꯃꯥꯏ ꯈꯨꯝꯗꯣꯏꯕ
ꯎꯝ ꯉꯁꯤ ꯅꯣꯡꯃꯥꯏꯖꯤꯡꯂꯥ ꯉꯁꯤ ꯅꯣꯡꯃꯥꯏꯖꯤꯡ ꯅꯨꯃꯤꯠ ꯅꯠꯇꯦ ꯎꯝ ꯉꯁꯤꯖꯦ ꯁꯨꯇꯤ ꯅꯨꯃꯤꯠꯂꯥ ꯍꯣꯏ ꯉꯁꯤꯁꯦ ꯎꯝ ꯍꯣ ꯎꯝ ꯍꯣꯏ ꯉꯁꯤ ꯁꯨꯇꯤ ꯅꯨꯃꯤꯠ ꯅꯠꯇꯦ ꯍꯥꯏꯅꯤ ꯅꯣꯡꯃꯥꯏꯖꯤꯡ ꯑꯣꯏꯔꯒꯅ ꯍꯣꯏ ꯉꯁꯤ ꯁꯨꯇꯤ ꯅꯨꯃꯤꯠꯅꯤ ꯍꯥꯏꯗꯣꯏꯅꯦꯕꯀꯣ ꯅꯣꯝ ꯅꯣꯡꯃꯥꯏꯖꯤꯡ ꯁꯨꯇꯤ ꯑꯣꯏꯕ꯭ꯔꯥ ꯍꯣꯏ ꯅꯣꯡꯃꯥꯏꯖꯤꯡ ꯁꯨꯇꯤ ꯑꯣꯏ ꯎꯝ ꯍꯣꯏ ꯍꯥꯏꯗꯣꯏꯕ ꯌꯦꯁ ꯀꯣ ꯍꯥꯏꯗꯤ ꯏꯪꯂꯤꯁꯇꯒ ꯍꯪꯉꯗꯤ
ꯎꯝ ꯁꯟꯗꯦ ꯏꯁ ꯑꯦ ꯑꯦ ꯏꯁ ꯁꯟꯗꯦ ꯍꯣꯂꯤꯗꯦ ꯍꯪꯕ ꯇꯥꯔꯦ ꯌꯦꯁ ꯁꯟꯗꯦ ꯏꯁ ꯍꯣꯂꯤꯗꯦꯅ ꯌꯦꯁ ꯁꯤꯅ ꯃꯃꯥꯡꯗ ꯅꯞꯇ꯭ꯔꯥ ꯑꯗꯨꯃꯥꯏꯅ ꯍꯣꯏ ꯍꯣꯏ ꯌꯦꯁꯁꯦ ꯍꯣꯏꯅꯦꯕꯀꯣ ꯍꯣꯏ ꯉꯁꯤ ꯁꯠ ꯁꯨꯇꯤ ꯅꯨꯃꯤꯠꯅꯤ ꯃꯩꯇꯩ ꯂꯣꯟꯖꯦ
ꯊꯤꯖꯜꯂꯨꯔꯒꯗꯤ ꯃꯌꯥꯝ ꯂꯩꯅꯦꯕꯀꯣ ꯉꯔꯥꯡ ꯀꯔꯤ ꯅꯨꯃꯤꯠꯅꯣ
ꯉꯔꯥꯡ ꯑꯁꯤ
ꯎꯝ ꯉꯔꯥꯡ ꯌꯨꯝꯁ ꯀꯩꯁꯅꯤ ꯉꯔꯥꯡ ꯌꯨꯊ ꯀꯩꯁꯅꯤ ꯎꯝ ꯑꯗꯨꯃꯥꯏꯅ ꯑꯗꯨꯗꯤ ꯉꯁꯤ ꯁꯒꯣꯜꯁꯦꯜ ꯑꯣꯏꯔꯦ ꯑꯗꯩ ꯍꯌꯦꯡ ꯀꯔꯤ ꯅꯨꯃꯤꯠꯅꯣ
ꯍꯌꯦꯡ ꯏꯔꯥꯏ ꯅꯨꯃꯤꯠꯅꯤ ꯁꯤꯖꯦ ꯁꯃꯥꯏꯅ ꯂꯥꯏꯔꯤꯛ ꯑꯦ ꯑꯥꯏꯅ ꯑꯃꯖꯨ ꯑꯥ
ꯑꯗꯨꯃꯥꯏꯅ ꯑꯥ
ꯑꯦꯁ ꯏꯟ ꯆꯥꯔꯠ ꯖꯤ ꯕꯤ ꯇꯤꯒ ꯀꯣ ꯆꯥꯔꯠ ꯖꯤ ꯄꯤ ꯇꯤꯒ ꯆꯞ ꯃꯥꯟꯅꯕ ꯑꯃꯀꯣ
ꯎꯝ
ꯃꯩꯇꯩꯒꯤꯀꯣ ꯃꯅꯤꯄꯨꯔꯒꯤꯗ ꯑꯃ ꯂꯩꯕꯅꯦ ꯂꯥꯏꯔꯤꯛ ꯑꯦ ꯑꯥꯏꯅ ꯆꯞ ꯃꯥꯟꯅꯕꯅꯤ ꯌꯦꯡꯉꯣ
ꯎꯝ
ꯃꯩꯇꯩꯖꯤ ꯃꯌꯥꯝ ꯁꯥꯕ ꯍꯩꯔꯗ꯭ꯔꯥ
ꯑꯗꯨꯅꯦ ꯁꯤ ꯑꯗꯨ ꯄꯨꯊꯣꯔꯛꯈ꯭ꯔꯕꯅꯦ ꯅꯍꯥꯟ ꯑꯗꯨꯒꯤꯅꯦ ꯑꯩꯈꯣꯏꯅ ꯑꯈꯣꯏꯅ ꯁꯤ ꯃꯇꯦꯡ ꯄꯥꯡꯉꯤꯅꯦ ꯑꯗꯨ ꯄꯨꯊꯣꯔꯛꯅꯕ
ꯃꯥꯅꯤ
ꯑꯗꯨꯒꯤꯅꯦꯕ ꯎꯝ ꯆꯌꯣꯜ ꯑꯃꯗ ꯅꯨꯃꯤꯠ ꯀꯌꯥꯅꯤ ꯍꯥꯥ
ꯆꯌꯣꯜ ꯑꯃ ꯅꯨꯃꯤꯠ ꯀꯦ ꯅꯨꯃꯤꯠ ꯇꯔꯦꯠꯅꯤ ꯂꯩ
ꯁꯤ ꯁꯤ ꯁꯤꯁꯦ ꯃꯇꯦꯡ ꯄꯥꯡꯉꯦꯕ ꯑꯗꯣ ꯁꯤ
ꯃꯥꯅꯤ
ꯑꯗꯨꯒ ꯆꯌꯣꯜꯒꯤ ꯑꯍꯥꯟꯕ ꯅꯨꯃꯤꯠ ꯀꯔꯤꯅꯣ ꯆꯌꯣꯜ ꯑꯃ
ꯃꯥꯏꯖꯤꯡꯅꯤ
ꯒꯤ ꯑꯍꯥꯟꯕ ꯅꯨꯃꯤꯠ ꯀꯩꯅꯣ
ꯅꯣꯡꯃꯥꯏꯖꯤꯡꯅꯤ ꯁꯨꯃꯥꯏꯅ
ꯌꯣꯜ ꯑꯃꯒꯤ ꯑꯍꯥꯟꯕ ꯅꯨꯃꯤꯠꯇꯤ ꯅꯣꯡꯃꯥꯏꯖꯤꯡꯅꯤ ꯅꯣꯡꯃꯥꯏꯖꯤꯡꯅ ꯆꯌꯣꯜ ꯑꯃꯒꯤ ꯑꯍꯥꯟꯕ ꯅꯨꯃꯤꯠꯅꯤ ꯍꯥꯏꯕ ꯎꯝ ꯎꯝ ꯅꯣꯡꯃꯥꯏ ꯑꯃꯒꯤ ꯑꯍꯥꯟꯕ ꯅꯨꯃꯤꯠꯅꯤ ꯁꯟꯗꯦ ꯏꯁ ꯗ ꯐꯥꯔꯁ ꯗꯦ ꯑꯣꯐ ꯗ ꯋꯤꯛ ꯍꯥꯏꯗ꯭ꯔꯣ ꯑꯗꯨꯃꯥꯏꯅ
ꯍꯥ
ꯅꯣꯡꯃꯩꯖꯤꯡꯅ ꯆꯌꯣꯜꯒꯤ ꯑꯍꯥꯟꯕ ꯅꯨꯃꯤꯠꯅꯤ ꯀꯔꯝꯕꯅ ꯆꯌꯣꯜꯒꯤ ꯑꯔꯣꯏꯕ ꯅꯨꯃꯤꯠꯅꯣ
ꯊꯥꯡꯖꯅ ꯆꯌꯣꯜꯒꯤ ꯑꯔꯣꯏꯕ ꯅꯨꯃꯤꯠꯅꯤ ꯍꯥꯏꯗꯣꯏꯕ ꯇꯥꯏ
ꯑꯔꯣꯏꯕ ꯎꯝ ꯑꯗꯨꯃꯥꯏꯅ ꯍꯥꯏꯗꯣꯏꯕ ꯎꯝ
ꯀꯔꯝ ꯀꯝꯕꯅ ꯇꯔꯨꯛ ꯁꯨꯕ ꯅꯨꯃꯤꯠꯅꯣ ꯏꯔꯥꯏ ꯑꯩꯅ ꯇꯔꯨꯛ ꯁꯨꯕ ꯅꯨꯃꯤꯠꯅꯤ ꯉꯁꯤ ꯇꯥꯡ ꯀꯌꯥ ꯅꯣ
ꯉꯁꯤ ꯇꯥꯡ ꯀꯌꯥ ꯑꯅꯤ ꯑꯅꯤꯅꯤ
ꯎꯅꯤꯡꯉꯤꯍꯦ ꯏꯔꯥꯏ ꯎꯝ ꯑꯗꯨ ꯂꯩꯌꯦꯀꯣ ꯉꯁꯤ ꯑꯣꯛꯇꯣꯕꯔꯒꯤ ꯑꯃꯔ ꯑꯅꯤ ꯁꯨꯝꯄꯥꯛ ꯄꯥꯗꯦꯕꯀꯣ ꯚꯥꯔꯠꯇ ꯁꯣꯛ ꯑꯥꯒꯁꯠꯇ ꯔꯝꯕ ꯃꯇꯝꯗ ꯔ ꯅꯤꯡ ꯈꯥ ꯇꯝꯈꯤ
ꯑꯃꯒ ꯆꯃꯥꯄꯟꯒ ꯅꯤꯐꯨꯒ ꯇꯔꯦꯠ
ꯁꯣꯛ ꯂꯤꯁꯤꯡ ꯑꯃꯒ ꯆꯃꯥꯄꯟ
ꯆꯃꯥꯄꯟꯒ
ꯅꯤꯐꯨ ꯇꯔꯦꯠ ꯅꯤꯐꯨꯇꯔꯦꯠ ꯅꯤꯐꯨꯇꯔꯦꯠꯀꯤ ꯑꯥꯒꯁ ꯇꯔꯥꯃꯉꯥꯗ ꯎꯝ ꯀꯤ ꯀꯤ ꯀꯤ ꯍꯥꯏꯒꯗꯕ ꯑꯥꯒꯁ ꯇꯥꯡ ꯇꯔꯥꯃꯉꯥꯗ
ꯑꯥꯒꯁ ꯇꯥꯡ ꯇꯔꯥꯃꯉꯥꯗ ꯃꯅꯤꯄꯨꯔꯒꯤ ꯍꯪꯉꯛꯑꯣ
ꯎꯝ ꯎꯝ ꯀꯔꯝꯕ ꯃꯇꯝꯗ ꯄ꯭ꯔꯖꯥꯒꯤ ꯂꯩꯉꯥꯛꯂꯣꯟ ꯂꯥꯎꯊꯣꯛꯈꯤꯕꯒꯦ ꯑꯗ
ꯂꯤꯁꯤꯡ ꯑꯃ ꯂꯤꯁꯤꯡ ꯑꯃꯒ ꯆꯃꯥꯄꯟꯒ ꯌꯥꯡꯈꯩꯗ
ꯑꯥ ꯆꯨꯝꯃꯦ ꯁꯣꯛ ꯂꯤꯁꯤꯡ ꯑꯃꯒ ꯆꯃꯥꯄꯟ ꯌꯥꯡꯈꯩꯒꯤ ꯖꯅꯋꯥꯔꯤ
ꯅꯕꯦꯝꯕꯔ ꯇ꯭ꯋꯦꯟꯇꯤ ꯁꯤꯛꯁꯇ ꯇ꯭ꯋꯦꯟ ꯑꯥ ꯖꯅꯋꯥꯔꯤ
ꯎꯝ ꯚꯔꯠꯀꯤ ꯅꯤꯡ ꯎꯝ ꯄ꯭ꯔꯖꯥꯒꯤ ꯂꯩꯉꯥꯛꯂꯣꯟ ꯂꯥꯎꯊꯣꯛꯈꯤꯕꯅꯤ ꯅꯥꯎ ꯑꯥꯌꯦꯝꯕꯤꯖꯤ ꯌꯥꯔꯣ ꯑꯦ ꯀꯨꯏꯔꯣꯏꯌꯦ ꯑꯗꯨꯃꯥꯏꯅ ꯑꯈꯣ ꯃꯤꯅꯤꯠ ꯇꯔꯥ ꯐꯥꯔꯀꯥꯟ ꯂꯥꯛꯀꯦ ꯑꯕꯨꯡꯉꯣ ꯏꯕꯥꯅꯤꯒꯤ ꯅꯦꯠ ꯐꯥꯗ__ ꯎꯝ
ꯃꯅꯤꯄꯨꯔ ꯀꯔꯝꯕ ꯅꯨꯃꯤꯠꯇ ꯅꯤꯡꯈꯥ ꯇꯝꯈꯤ ꯒꯥꯏꯅ
ꯑꯗꯨꯗꯤ ꯀꯔꯝ ꯀꯥꯟꯗꯅꯣ ꯑꯗꯨꯗ ꯉꯁꯥꯏ ꯐꯣꯔꯇꯤꯟꯗ ꯑꯥꯒꯁ ꯇꯔꯥꯃꯉꯥ ꯑꯣꯏꯗ꯭ꯔꯥ
ꯊꯥꯔꯇꯤꯟ ꯑꯥꯒꯁꯅꯤ ꯑꯥ
ꯅꯠꯇꯦꯍꯦ ꯊꯥꯔꯇꯤꯟ ꯑꯥꯒꯁꯇꯤ ꯄꯦꯇ꯭ꯔꯣꯏꯠ ꯗꯦꯅꯤꯗꯅ
ꯑꯗꯨ ꯃꯅꯤꯄꯨꯔ ꯅꯤꯡꯈꯥ ꯇꯝꯕ ꯅꯨꯃꯤꯠꯅꯦ
ꯑꯥꯒꯁ ꯇꯔꯥꯃꯔꯤꯗꯅꯦ ꯑꯥ ꯃꯅꯤꯄꯨꯔꯅ ꯅꯣꯡꯃ ꯍꯥꯜꯂꯦꯕ ꯎꯝ ꯄꯦꯇ꯭ꯔꯣꯏꯠ ꯗꯦ ꯍꯥꯏꯖꯤꯅ ꯑꯩꯈꯣꯏꯒꯤ ꯀꯩꯖꯤꯡꯁꯤꯒꯤ ꯏꯀꯥꯏ ꯈꯨꯝꯅꯕ ꯅꯨꯃꯤꯠꯅꯦꯕ ꯑꯩꯈꯣꯏꯒꯤ ꯂꯥꯟꯃꯤꯖꯤꯡꯗꯣ ꯑꯩꯈꯣꯏꯒꯤ ꯑꯥꯒꯁ ꯊꯥꯔꯇꯤꯟꯗꯣ ꯑꯗꯨꯒ
ꯑꯥꯒꯁ ꯊꯥꯔꯇꯤꯟ
ꯎꯝ ꯑꯗꯨ ꯂꯩꯔꯦꯗꯅꯀꯣ ꯑꯇꯩ ꯁꯨꯝ ꯊꯦꯡꯅꯕ ꯌꯦꯡꯉꯛꯀꯦ ꯎꯝ ꯀꯥꯟꯅ ꯀꯥꯟꯅꯕꯖꯦ ꯁꯨꯝ ꯊꯥꯒꯠꯂꯕ ꯑꯣꯏꯁꯨ ꯌꯥꯏꯗꯅ ꯇꯥꯡ
ꯂꯩꯉꯥꯛꯂꯣꯟꯁꯦ ꯀꯔꯝꯕ ꯃꯇꯝ ꯀꯔꯝꯕ ꯅꯨꯃꯤꯠꯇꯩ__ ꯁꯦꯝꯕ ꯍꯧꯒꯤ ꯁꯣꯛꯀ ꯀꯌꯥꯗꯒꯤ
ꯍꯧꯖꯤꯛꯀꯤꯗꯣ ꯂꯤꯁꯤꯡ ꯑꯃꯒ ꯆꯃꯥꯄꯟ ꯌꯥꯡꯈꯩ ꯒꯤ ꯖꯅꯋꯥꯔꯤ ꯒꯤ ꯇꯥꯡ ꯀꯨꯟꯇꯔꯨꯛꯁꯦ ꯗꯨ ꯂꯣꯏꯕ
ꯑ
ꯂꯣꯏꯕꯗꯤ ꯈꯪꯗꯦꯍꯦ ꯂꯩꯉꯥꯛꯂꯣꯟ ꯁꯦꯝꯕ
ꯆꯠꯅꯕ ꯍꯧꯒꯤꯕ ꯁꯦꯝꯕꯅ ꯐꯣꯔꯠ ꯅꯥꯏꯟꯇꯤꯟ ꯐꯣꯔꯇꯤ ꯑꯩꯠ ꯍꯥꯏꯕ ꯆꯠꯅꯕ ꯆꯍꯤ ꯑꯅꯤꯒ ꯀꯌꯥ ꯌꯥꯝꯅ ꯊꯥ ꯊꯥ ꯑꯅꯤ ꯊꯥ ꯑꯅꯤꯔꯣ ꯑꯅꯤꯒ ꯅꯨꯃꯤꯠ ꯇꯔꯥꯅꯤꯊꯣꯏꯅꯤꯔ ꯀꯩꯅꯣꯝ ꯑꯣꯏꯕꯅꯦ ꯑꯥ ꯅꯥꯏꯟ ꯅꯥꯏꯟꯇꯤꯟ ꯐꯤꯞꯇꯤ ꯇꯨꯒꯤ ꯅꯥꯕꯦꯝꯕꯔ ꯇ꯭ꯋꯦꯟꯇꯤ ꯁꯤꯛꯁꯇꯩ ꯌꯥꯝ ꯆꯠꯅꯕꯅꯤ
ꯑꯣ ꯑꯗꯨꯗꯤ ꯐꯤꯐꯇꯤꯗ ꯁꯥꯏꯖꯦ ꯆꯨꯝꯃꯝꯃꯅꯤ
ꯍꯣꯏ ꯁꯥꯕ ꯍꯧꯒꯤꯕꯅ
ꯌꯦꯁꯇꯔꯗꯦꯁꯦ ꯃꯅꯤꯄꯨꯔꯤ ꯂꯣꯟꯗ ꯀꯩ ꯍꯥꯏꯗꯣꯏꯕ
ꯉꯔꯥꯡ
ꯎꯝ ꯑꯗꯨꯒ ꯍꯡꯆꯤꯠ ꯍꯥꯏꯕꯁꯦ ꯏꯪꯂꯤꯁꯇ ꯀꯃꯥꯏꯅ ꯍꯥꯏꯅꯤ
ꯍꯡꯆꯤꯠ
ꯗꯦ ꯑꯥꯞꯇꯔ ꯇꯨꯃꯣ ꯇꯨꯃꯣꯔꯣꯒꯤ ꯅꯣꯡꯉꯥꯟꯕ ꯎꯝ
ꯑꯣ ꯗꯦ ꯑꯥꯞꯇꯔ ꯇꯨꯃꯥꯔꯣ
ꯑꯗꯨꯃꯥꯏꯅ ꯅꯨꯃꯤꯠ ꯃꯉꯥꯅꯤꯒꯤ ꯍꯥꯏꯕꯁꯦꯀꯣ ꯏꯪꯂꯤꯁꯇ ꯋꯤꯗꯤꯟ ꯐꯥꯏꯚ ꯗꯦꯁ ꯀꯥꯏꯍꯥꯏꯕꯗꯣ ꯅꯨꯃꯤꯠ ꯃꯉꯥꯅꯤꯒꯤ ꯃꯅꯨꯡꯗ ꯀꯥꯏ ꯍꯥꯏꯕꯗꯣ
ꯃꯥꯁ
ꯖꯤꯟ ꯐꯔꯠꯇꯦ ꯁꯨꯝ ꯊꯦꯡꯅꯕꯗ
ꯁꯣꯏꯌ‌ꯦ ꯅꯪ ꯍꯥꯏꯗꯣ ꯅꯥꯏꯟꯇꯤꯟ ꯐꯣꯔꯇꯤ ꯅꯥꯏꯟꯗꯒꯤꯀꯣ ꯅꯥꯏꯟꯇꯤꯟ ꯐꯣꯔꯇꯤ ꯅꯥꯏꯟ ꯇ꯭ꯋꯦꯟꯇꯤ ꯁꯤꯛꯁ ꯅꯕꯦꯝꯕꯔꯗ ꯁꯦꯝꯃꯦꯗꯅ ꯁꯦꯝꯕ ꯍꯧꯔꯦꯗꯅ ꯑꯗꯨꯒ ꯅꯥꯏꯟꯇꯤꯟ ꯅꯥꯏꯠ ꯐꯤꯚ ꯐꯤꯇꯤꯒꯤ ꯇꯨꯊꯥꯎ ꯅꯥꯏꯟꯇꯤꯟ ꯐꯤꯞꯇꯤꯒꯤ ꯇ꯭ꯋꯦꯟꯇꯤ ꯊ꯭ꯔꯤ ꯖꯅꯋꯥꯔꯤꯗꯒꯤ ꯆꯠꯅꯕ ꯍꯧꯕ
ꯑꯣ ꯑꯣ ꯑꯗꯨꯅ ꯇꯧꯃꯅꯤ꯭ꯛ
ꯍꯦ ꯃꯁꯛ ꯍꯦ ꯃꯁꯦꯛ ꯑꯥ ꯐꫭꯔꯇꯤ ꯅꯥꯏꯟ ꯇ꯭ꯋꯦꯟꯇꯤ ꯁꯤꯛꯁ ꯎ ꯅꯦ ꯃꯥ ꯀꯦ ꯀꯣꯟꯁꯇꯤꯇ꯭ꯌꯨꯁꯟ
ꯎꯝ
ꯇ꯭ꯋꯦꯟꯇꯤ ꯇꯨ ꯐꯣꯔ ꯑꯔꯇꯤꯀꯜ ꯇꯠꯈ꯭ꯔꯅꯤ ꯃꯤꯅꯠ ꯍꯦꯜꯂꯦ
ꯍ‌ꯦꯟꯂ‌ꯦ ꯇꯠꯄ꯭ꯔꫭ ꯃꯁꯥ ꯃꯊꯟ
ꯇꯠꯄꯅꯤ
ꯍꯦ ꯇ ꯁꯥ ꯃꯊꯟ ꯇꯠꯄ꯭ꯔꫭ ꯍꯥꯏꯖ‌ꯦ ꯑꯃꯨꯛ ꯇꯧꯔꯛꯀꯦ ꯑꯩꯀꯣ ꯑꯃꯈꯛ ꯉꯥꯏꯔꯦ
ꯇꯧ